ꯑ
ꯍꯜꯂꯣ
ꯍꯜꯂꯣ
ꯇꯥꯏꯌꯦ ꯇꯥꯏꯌꯦ ꯀꯦꯗꯧꯔꯤꯒꯦ
ꯑꯣ ꯍꯥ ꯉꯥꯏꯍꯥꯛ ꯄꯣꯊꯥꯔꯝꯕꯅꯦꯗ
ꯆꯥꯛ ꯏꯁꯤꯡ ꯎꯅꯔꯕꯣ
ꯍꯥ
ꯆꯥꯛ ꯏꯁꯤꯡ ꯆꯥꯊꯣꯛꯈ꯭ꯔꯕꯣ
ꯍꯣꯏ ꯂꯣꯏꯔꯦ ꯂꯣꯏꯔꯦ ꯂꯣꯏꯕꯗ ꯉꯥꯏꯔꯤꯕꯅꯤ
ꯀꯔꯤꯅ ꯑꯦꯟꯖꯥꯡ ꯆꯥꯒꯦ
ꯑꯩ ꯉꯁꯤꯁꯦ ꯀꯩꯅꯣ ꯍꯋꯥꯏ ꯑꯣꯏꯅ ꯍꯣꯠꯅꯔꯦ
ꯑ ꯌꯥꯏꯗ ꯌꯥꯏꯗ ꯑꯩꯁꯦ ꯊꯣꯡꯉꯑꯦ ꯍꯧꯖꯤꯛꯁꯦ ꯑꯥ ꯍꯧꯖꯤꯛ ꯑꯉꯥꯡꯗ ꯌꯦꯟ ꯂꯧꯍꯜꯂꯒꯀꯣ
ꯑꯥꯏ ꯌꯥꯝ ꯍꯥꯎꯕ ꯃꯥꯜꯂꯦꯗ ꯉꯁꯤꯁꯦ
ꯀꯥꯡꯅ ꯍꯥꯏꯐꯦꯠ ꯀꯥꯡꯅ ꯍꯥꯏꯐꯦꯠ ꯑꯣꯠꯂꯝꯕꯅꯤꯗ ꯌꯥꯝ ꯃꯍꯥꯎꯕꯕꯨꯗꯤ ꯅꯠꯇꯕ
ꯍꯥ ꯍ ꯥꯍꯥꯏꯕꯗꯤ ꯆꯥꯕꯗꯣ ꯊꯦꯡꯈ꯭ꯔꯦꯕ ꯄꯨꯡꯁ‌ꯦ ꯑꯥ ꯌꯥꯎꯔꯦꯕ ꯅꯣꯡꯃꯗ ꯑꯃꯛ ꯀꯨꯝꯕꯒ ꯆꯥꯕꯒ ꯃꯥꯜꯂꯦꯗ
ꯑꯁ ꯅꯠꯇ‌ꯦꯗ ꯀꯔꯥꯏꯗꯩ
ꯍꯧꯖꯤꯛ ꯆꯥꯕꯁꯤꯗꯤ ꯌꯥꯝꯛ ꯀꯟꯅꯥ ꯊꯦꯡꯈꯤꯗ꯭ꯔ‌ꯦ
ꯑꯥꯎ ꯊꯦꯡꯕꯗꯤ ꯊꯦꯡꯉꯦ ꯃꯇꯝ ꯈꯔ ꯂꯧꯔꯒꯀꯣ ꯍꯥꯏꯐꯦꯠ ꯂꯥꯝꯍꯜꯂꯒ ꯆꯥꯒꯦ ꯇꯧꯕ ꯑꯩꯁꯦ
ꯏꯚꯤꯅꯤꯡꯒꯤꯅ ꯄꯨꯡ ꯄꯨꯡ ꯀꯌꯥꯒꯧꯅ ꯆꯥꯑꯒꯦ
ꯄꯨꯡ ꯑꯗꯨꯝ ꯕꯥꯔꯣ ꯅꯨꯃꯤꯗꯥꯡꯒꯤꯗꯤ ꯇꯔꯥ ꯃꯈꯥꯏ ꯇꯔꯥꯃꯥꯊꯣꯏ ꯑꯗꯨꯃꯥꯏꯅ ꯑꯗꯨꯝ ꯆꯥꯏ
ꯊ‌ꯦꯡꯉꯦꯅꯦ
ꯑꯥꯎ
ꯑꯩꯈꯣꯏꯒꯤꯅ ꯑꯃꯨꯛ ꯑꯌꯨꯛꯁꯦ ꯑꯩꯠ ꯀꯨꯝꯕ ꯑꯗꯨꯝ ꯆꯥꯔꯦꯕ ꯅꯥꯏꯟꯒꯨꯝꯕꯗ
ꯑꯁ ꯉꯝꯃꯜꯜꯂꯤꯍꯦ ꯑꯗꯨꯗꯤ ꯑꯗꯨꯋꯥꯏꯗꯗꯤ ꯇꯨꯡꯕꯥꯎꯒꯠꯇ꯭ꯔꯤꯗ ꯑꯩꯗꯤ ꯀꯥꯏꯗꯒꯤ
ꯍ
ꯑꯗꯨꯏ ꯃꯪ ꯃꯪꯒꯨꯝꯕ ꯃꯪ ꯑꯃꯇꯪ ꯇꯪꯈꯥꯏꯆꯜꯂꯛꯄ ꯃꯇꯝꯅꯤ ꯑꯗꯨꯃꯗꯨ
ꯍꯥꯏꯕꯗꯤ ꯇꯨꯝꯕꯗ ꯉꯥꯏꯔꯕꯒꯤ ꯇꯥꯏꯞꯅꯦꯕ ꯑꯗꯨꯝ ꯑꯉꯥꯡꯁꯤꯡꯒ ꯂꯩꯃꯤꯟꯅꯅꯕꯅꯤꯅ ꯏꯁ꯭ꯀꯨꯜ ꯆꯠꯃꯤꯟꯅꯕꯒ ꯂꯩꯃꯤꯟꯅꯕꯅꯤꯅ ꯃꯣꯏ ꯏꯁ꯭ꯀꯨꯜ ꯆꯠꯇ꯭ꯔꯤꯉꯩꯗ ꯂꯣꯏꯁꯤꯟꯕꯩꯅꯦꯗ ꯑꯗꯨꯒꯤ ꯑꯗꯨꯝ ꯆꯥꯕꯗ ꯌꯥꯎꯔꯕ
ꯑꯩꯈꯣꯏꯒꯤꯗꯤ ꯑꯉꯥꯡ ꯌꯥꯎꯗ꯭ꯔꯦ ꯊꯕꯛꯀꯤ ꯉꯥꯛꯇ ꯑꯣꯏꯔꯦ ꯑꯗꯨꯅꯅꯤ ꯑꯗꯨꯏ ꯇꯤꯒꯤ ꯇꯥꯏꯃꯤꯡꯗ ꯍꯥꯏꯇꯥꯔꯦꯅꯦ
ꯑꯣꯖꯥ ꯍꯥꯏꯁꯤꯗꯤ ꯂꯩꯃꯤꯟꯅꯕ ꯑꯉꯥꯡꯁꯤꯡꯀꯣ
ꯑꯥ ꯑꯩꯈꯣꯏꯗꯤ ꯂꯩꯃꯤꯟꯅꯕꯁꯦ ꯑꯉꯥꯡ ꯌꯥꯎꯗ꯭ꯔꯦꯕ
ꯑꫭ ꯑꯗꯨꯒꯤ ꯑꯗꯨꯅꯕꯨ ꯅꯨꯡꯉꯥꯏꯕꯅꯤꯅ ꯆꯠꯄ ꯂꯥꯝꯃꯁꯨ ꯊꯣꯡꯅꯤꯡꯉꯒ ꯊꯣꯡꯕ ꯈꯔ ꯇꯜꯂꯒꯅ ꯑꯗꯨꯝ ꯀꯩꯅꯣ ꯏꯁꯇ꯭ꯔꯤꯠ ꯐꯨꯗ ꯆꯥꯔꯒ ꯂꯣꯏꯁꯤꯟꯕꯀꯣ
ꯑꯥ ꯍꯣꯇꯦꯜꯗ ꯈꯔ ꯆꯥ ꯑꯃꯗ ꯈꯔ ꯆꯥ ꯑꯃꯗ ꯈꯔ ꯆꯥ ꯋꯥꯕꯅꯤꯅꯦꯍꯦ ꯑꯉꯥꯡ ꯂꯩꯃꯤꯟꯅ
ꯑꯉꯥꯡ ꯂꯩꯕꯁꯤꯗ ꯊꯣꯡꯗꯕꯁꯨ ꯌꯥꯗꯕ ꯃꯣꯏꯒꯤ ꯑꯩꯈꯣꯏ ꯆꯥꯅꯤꯡꯗꯦ ꯄꯨꯛ ꯆꯥꯛ ꯂꯥꯝꯗꯦ ꯍꯥꯏꯔꯁꯨ ꯃꯣꯏꯒꯤ ꯊꯣꯡꯕꯤꯗꯕ ꯌꯥꯗꯕ
ꯑꫭ ꯌꯨꯝꯗ ꯂꯩꯕ꯭ꯔꯣ ꯏꯇꯥꯎꯕꯨ
ꯍꯣꯏ ꯌꯨꯝ ꯂꯩꯌꯦ
ꯑꯉꯥꯡꯁꯤꯡ ꯊꯣꯛꯈ꯭ꯔꯕꯣ ꯏꯁ꯭ꯀꯨꯜ ꯀꯥꯈ꯭ꯔꯕꯣ
ꯑꯥ ꯂꯣꯏꯊꯣꯛꯅꯔꯦ ꯎꯝ ꯑ ꯍꯟꯗꯛꯇꯤ ꯃꯣꯏ ꯀ꯭ꯂꯥꯁ ꯀ꯭ꯂꯥꯁ ꯃꯆꯥ ꯑꯃ ꯌꯥꯎꯕꯦ ꯇ꯭ꯋꯏꯁꯟꯒꯨꯝꯕ ꯆꯠꯂꯦꯕꯀꯣ ꯀ꯭ꯂꯥꯁ ꯍꯧꯖꯤꯛꯇꯤ ꯍꯟꯗꯛꯇꯤ ꯁꯝꯃꯔ ꯕ꯭ꯔꯦꯛ ꯑꯣꯏꯗꯅ ꯅꯨꯃꯤꯠ ꯇꯔꯥꯒꯨꯝꯕ ꯁꯝꯃꯔ ꯕ꯭ꯔꯦꯛ ꯄꯤꯕꯩ ꯃꯣꯏꯁꯤ ꯊꯣꯛꯂꯛꯑꯦꯕ ꯁꯨꯇꯤ ꯑꯣꯏꯅ
ꯑꯥ ꯑꯥ
ꯗꯨꯏ ꯁꯨꯇꯤꯗꯣ
ꯏꯁ꯭ꯀꯨꯜꯗꯤ ꯂꯣꯏꯈ꯭ꯔꯕꯅꯤꯅ ꯀꯣ
ꯍꯣꯏ
ꯄꯩꯁꯥꯒꯤ ꯇꯥꯟꯕ ꯊꯣꯡꯕꯒꯥ ꯆꯥꯕꯒ ꯊꯕꯛ ꯆꯠꯄꯒ ꯒ꯭ꯌꯥꯟ ꯇꯥꯗ꯭ꯔꯕꯅꯤꯗ ꯑꯩꯕꯨ ꯊꯣꯡꯉ ꯆꯥ ꯑꯦ ꯊꯕꯛ ꯗꯨꯀꯥꯟ ꯃꯆꯥ ꯈꯔ ꯑꯗꯨꯝ ꯍꯣꯠꯅꯔꯤ ꯑ ꯁ꯭ꯅꯦꯛꯁꯀꯤ ꯗꯨꯀꯥꯟ ꯍꯥꯏꯇꯥꯔꯦꯀꯣ
ꯑꯗꯨꯅꯕꯨ ꯐꯕꯅꯦꯗ ꯍꯥꯏꯕꯗꯤ ꯏꯁꯥꯒꯤꯅꯦꯕ ꯍꯥꯏꯔꯤꯗꯤ ꯃꯄꯨ ꯑꯣꯏꯗꯅ ꯑꯗꯨꯅ
ꯑ ꯐꯩ ꯍꯥꯏꯇꯥꯔꯦ ꯁꯤꯅ ꯑꯃꯨꯛꯀ ꯍꯥꯏꯗꯤ ꯄꯦꯟꯁꯟꯗꯣ
ꯀ꯭ꯂꯣꯁ ꯇꯧꯒꯦ ꯍꯥꯏꯔꯁꯨ ꯅꯪ ꯅꯪꯒꯤ ꯅꯊꯧꯅꯦ ꯅꯪꯒꯤ ꯈꯨꯁꯤꯅꯦ ꯍꯥꯡꯒꯦ ꯍꯥꯏꯔꯁꯨ ꯅꯪꯒꯤꯅꯦ ꯃꯤꯒꯤ ꯃꯈꯥ ꯂꯩꯕꯁꯤꯅ ꯋꯥꯑꯦꯕꯀꯣ
ꯑꯥ ꯇꯦꯟꯁꯟꯕꯨꯗꯤ ꯂꯩꯇꯕꯀꯣ
ꯑꯥ ꯅꯪꯒꯤ ꯅꯁꯥꯅ ꯃꯄꯨ ꯑꯣꯏꯖꯔꯦꯗꯅ ꯑꯠ ꯑꯗꯣ ꯑꯃ ꯑ ꯑꯗꯣ ꯅꯣꯡꯃꯒꯤꯗꯤ ꯀꯌꯥꯃꯨꯛ ꯀꯨꯝꯕ ꯇꯟꯒꯦ
ꯅꯣꯡꯃꯒꯤ ꯎꯝ ꯑꯗꯨꯝ ꯈꯔ ꯏꯁꯅꯦꯟ ꯗꯨꯀꯥꯟ ꯃꯆꯥꯅꯤꯅꯦ ꯏꯁ꯭ꯅꯦꯛ ꯀꯤꯅꯤꯅꯀꯣ ꯑꯗꯨꯝ ꯑꯅꯤ ꯑꯍꯨꯝꯗꯤ ꯇꯥꯟꯕꯀꯣ ꯃꯟ ꯃꯜꯂꯤꯗꯤ ꯎꯝ ꯃꯜꯂꯤꯗꯤ ꯑꯗꯨꯝ ꯈꯔ ꯂꯦꯝꯃꯤꯗ
ꯑꯥꯎ ꯑꯣ
ꯑꯗꯨꯝ ꯍꯥꯏꯗꯤ ꯑꯩꯒꯤ ꯑꯩꯒꯤ ꯈꯣꯔꯁꯥꯁꯤꯒꯤ ꯃꯇꯨꯡ ꯏꯟꯅ ꯑꯗꯨꯝ ꯌꯥꯏ ꯍꯥꯏꯇꯥꯔꯦ
ꯍꯣꯏꯗ ꯑꯗꯣ ꯅꯊꯟꯇ ꯅꯊꯟꯇꯔꯥ ꯅꯠꯇ꯭ꯔꯒ ꯃꯤ ꯑꯇꯣꯞꯄꯁꯨ ꯊꯕꯛ ꯇꯧꯃꯤꯟꯅꯕ꯭ꯔꯣ
ꯏꯊꯟꯗꯅꯦ ꯑꯗꯨ ꯀꯩꯝꯃ ꯑꯉꯥꯡ ꯑꯃ ꯊꯕꯛ ꯇꯧꯍꯜꯂꯦ ꯑꯩꯅ ꯍꯥꯏꯗꯤ ꯏꯁꯇꯥꯐ ꯑꯃ ꯊꯝꯃꯦ ꯑꯗꯨꯒ ꯑꯩꯅ ꯑꯝ ꯀꯥ ꯑꯇꯣꯞꯄꯗ ꯊꯕꯛ ꯇꯧꯕ
ꯑꯣ ꯑꯣ
ꯗꯨꯀꯥꯟꯗꯨꯗꯅ ꯑꯉꯥꯡ ꯑꯃ ꯁꯨꯍꯟꯕ ꯑꯩꯅ ꯑꯇꯣꯞꯄꯗ ꯑꯃꯨꯛ ꯁꯨꯕ
ꯑꯣ ꯅꯪꯅ ꯃꯄꯨ ꯑꯣꯏꯔꯒ ꯇꯣꯂꯣꯞꯅ ꯀꯌꯥ ꯁꯥꯕꯤꯔꯤꯅꯣ
ꯑꯉꯥꯡꯗꯨꯒꯤ ꯇꯔꯥꯅꯤꯊꯣꯏ ꯁꯥꯏꯌꯦ ꯑꯩ ꯏꯁꯥꯅ ꯃꯤ ꯑꯇꯣꯞꯄꯒꯤ ꯃꯐꯝꯗ ꯁꯨꯕꯁꯤꯅ ꯑꯃꯨꯛꯀ ꯐꯤꯐꯇꯤꯟ ꯁꯥꯏ
ꯑ ꯌꯥꯝ ꯅꯨꯡꯉꯥꯏꯔꯦ ꯀꯩꯅꯣ ꯌꯥꯝ ꯅꯨꯡꯉꯥꯏꯅ ꯌꯥꯝ ꯅꯨꯡꯉꯥꯏꯕ ꯂꯥꯏꯐ ꯑꯣꯏꯅ ꯍꯤꯡꯉꯝꯃꯤꯖꯥꯠꯅꯤꯅꯦ
ꯑ ꯈꯔ ꯌꯥꯏ ꯃꯇꯝꯁꯤꯀꯣ ꯌꯥꯝ ꯀꯨꯏꯁꯜꯂꯛꯄꯅꯤꯅ ꯀꯥꯏ ꯍꯧꯖꯤꯛ ꯃꯇꯝ ꯌꯥꯝ ꯂꯨꯔ ꯃꯇꯝꯅꯤ ꯀꯔꯝ ꯀꯥꯟ ꯁꯤꯅꯤ ꯈꯪꯕ ꯅꯠꯇꯦ ꯈꯔ ꯅꯨꯡꯉꯥꯏꯍꯧꯗ꯭ꯔꯗꯤ
ꯅꯨꯡꯉꯥꯏ ꯍꯣꯏ ꯅꯨꯡꯉꯥꯏꯊꯣꯛꯀꯗꯕꯅꯤꯠꯇ ꯍꯌꯦꯡꯒꯤ ꯈꯛꯑꯒ ꯀꯅꯥꯅ ꯈꯪꯅꯤ ꯍꯌꯦꯡꯒꯤ ꯂꯣꯏ ꯈꯛꯄ ꯂꯣꯏꯔꯒ
ꯄꯩꯁꯥꯥꯁꯦ ꯇꯥꯟ ꯌꯥꯕ ꯇꯥꯟꯗꯕꯗꯤ ꯌꯥꯗꯦꯕ
ꯍꯣꯏ ꯕꯦꯡꯗ ꯂꯣꯏ ꯐꯨꯜꯗ ꯕꯦꯡꯗ ꯐꯨꯜꯗ ꯍꯥꯞꯆꯤꯜꯂꯒ
ꯁꯤꯗꯣꯛꯈ꯭ꯔꯗꯤ
ꯀꯔꯤ ꯊꯣꯛꯒꯅꯤ ꯈꯪꯅꯕꯅꯤꯅ ꯀꯥꯟꯅꯥꯗꯦꯕ ꯍꯥꯏꯕꯗꯤ ꯗꯔꯀꯥꯔ ꯑꯣꯏꯕ ꯈꯛ ꯗꯔꯀꯥꯔ ꯑꯣꯏꯕ ꯈꯔ ꯍꯥꯞꯆꯤꯜꯂꯒ ꯀꯣ
ꯑ ꯄꯩꯁꯥ ꯄꯩꯁꯥꯅ ꯁꯨꯝ ꯇꯥꯜꯂꯒ ꯁꯤꯗꯣꯛꯈ꯭ꯔꯗꯤ ꯀꯅꯥ ꯈꯪꯅꯤ
ꯍꯣꯏ ꯊꯛ ꯁꯦꯐꯄꯨꯗꯤ ꯇꯧꯒꯗꯕꯅꯦ ꯑꯗꯨ ꯑꯣꯏꯔꯁꯨ
ꯍꯥ ꯍꯥꯏꯗꯤ ꯏꯝꯄꯣꯔꯇꯦꯟ ꯑꯣꯏꯕ ꯈꯔꯗꯤ
ꯍꯣꯏ ꯁꯤꯖꯤꯟꯅꯒꯗꯕꯅꯦꯕ ꯅꯠꯇ꯭ꯔꯗꯤ ꯂꯤꯛ ꯂꯤꯛꯁꯜꯂꯗꯤ ꯌꯥꯔꯣꯏꯕ
ꯀꯗꯥꯏꯗꯒꯤ ꯑꯗꯨꯅꯅꯤꯅꯦꯍꯦ ꯁꯥ ꯈꯔ ꯆꯥ ꯉꯥ
ꯍꯣꯏ ꯎꯝ ꯑꯗꯨꯅꯦ
ꯉꯥꯒꯁꯤ ꯑꯈꯣꯏꯒꯤ ꯃꯣꯏꯒꯤ ꯇꯤꯟ ꯐꯤꯁ ꯉꯥ ꯀꯣꯛꯇꯥꯗꯣ
ꯑꯥ
ꯑꯗꯨꯏ ꯉꯥꯗꯣ ꯑꯍꯤꯡꯕ ꯑꯣꯏꯅ ꯐꯪꯉꯦꯕ
ꯑꯆꯥ ꯆꯥ ꯆꯥ ꯆꯥ ꯍꯧꯖꯤꯛꯀꯤ ꯄꯨꯔꯥ ꯁꯤꯒꯤ ꯑꯣꯏꯕꯗꯀꯣ ꯇꯨꯔꯦꯜ ꯑ ꯑꫭ ꯑꯣ
ꯍꯣꯏ ꯑꯗꯨ ꯃꯣꯏꯒꯤ ꯇꯤꯟ ꯇꯤꯟ ꯐꯤꯁ ꯑꯩꯈꯣꯏ ꯀꯦꯟꯗ ꯍꯥꯜꯂ ꯂꯥꯛꯄꯁꯦ꯫
ꯍꯣꯏ ꯍꯣꯏ ꯍꯣꯏ
ꯑꯍꯤꯡꯕ ꯑꯣꯏꯅ ꯐꯪꯉꯦ ꯃꯁꯤ ꯂꯩ ꯆꯥꯕ ꯍꯥꯎꯋꯦ ꯃꯅꯝꯒ ꯅꯨꯡꯁꯤꯔꯒ
ꯑꯣ ꯃꯣꯏ ꯁꯃꯨꯗ꯭ꯔꯥꯒꯤ ꯑꯣꯏꯗꯅꯀꯣ ꯄꯨꯔꯥ ꯁꯤ ꯐꯨꯠꯇ ꯆꯤꯡꯉꯦꯗꯅ
ꯁꯤ ꯐꯨꯠꯇꯤ ꯃꯈꯟ ꯃꯈꯟ ꯑꯥ ꯊꯣꯡꯕꯁꯦ ꯑꯩꯁꯨ ꯔꯦꯁꯤꯄꯤꯁꯦ ꯌꯨꯇꯨꯨꯞꯇ ꯌꯦꯡꯉ ꯊꯣꯡꯕꯅꯦ꯫
ꯑꯁ ꯑꯗꯨꯝ ꯍꯥꯎꯕꯅꯤꯗ ꯃꯣꯏꯒꯤꯗꯣ ꯌꯦꯡꯉꯒꯒꯀꯣ ꯍꯥꯏꯕꯗꯤ ꯑꯩꯈꯣꯏꯅ ꯅꯨ ꯅꯨꯡꯇꯤꯒꯤ ꯆꯥꯔꯤꯕ ꯌꯦꯟꯗꯨꯐꯥꯎ ꯔꯦꯁꯤꯄꯤꯁꯦ ꯇꯣꯉꯥꯟ ꯅ ꯍꯥꯞꯄꯗꯤ ꯍꯥꯎ ꯇꯣꯉꯥꯟ ꯃꯍꯥꯎꯁꯦ ꯇꯣꯉꯥꯟꯕꯅꯦꯕ
ꯑꯥ ꯃꯥꯒꯤ ꯅꯨꯡꯉꯥꯏꯕ ꯑꯃ ꯉꯥ ꯃꯥꯒꯤ ꯃꯔꯨꯗꯨ ꯄꯟꯗꯅꯤꯅꯀꯣ ꯑꯃꯨꯛꯀ ꯍꯦꯟꯅ ꯅꯨꯡꯉꯥꯏꯕ ꯊꯣꯡꯉꯒ ꯏꯁꯥꯅ ꯆꯥꯕꯗꯣ ꯑꯍꯤꯡꯕ ꯃꯅꯝꯒ ꯅꯨꯡꯁꯤꯔꯒ ꯑꯩꯈꯣꯏꯒꯤ ꯇꯤꯟ ꯄꯤꯁ ꯃꯅꯝ ꯍꯥꯏꯐꯦꯠ ꯅꯝꯃꯒꯀꯣ꯫
ꯎꯝ꯫
ꯅꯨꯡꯁꯤꯕ ꯃꯅꯝꯗꫭ ꯑꯁ ꯃꯍꯥꯎ ꯑꯃꯅꯤ ꯑꯗꯨꯒꯤꯁꯨ ꯌꯦꯟꯒꯤꯁꯨ ꯃꯍꯥꯎ ꯑꯃꯅꯦ ꯑ ꯌꯦꯟꯁꯤꯗꯤ ꯌꯥꯗ꯭ꯔꯦꯗ ꯄꫭꯛꯊꯣꯛꯄꯗꯤ ꯑꯗꯨꯝ ꯆꯥꯃꯟꯗꯅꯀꯣ
ꯑꯥ
ꯌꯦꯟꯁꯦ ꯀꯩ ꯏꯅꯨꯡ ꯅꯨꯡꯉꯥꯏꯇ꯭ꯔꯦ ꯁꯥꯏꯕꯗ
ꯍꯣꯏꯗ ꯑꯗꯨ ꯑꯣꯏꯁꯨ ꯑ ꯈꯔ ꯀꯨꯏꯅ ꯆꯥꯔꯛꯇ꯭ꯔꯗꯤ ꯑꯗꯨꯝ
ꯑꯥ ꯊꯥ ꯑꯃꯗ ꯑꯅꯤꯔꯛ ꯑꯍꯨꯝꯂꯛꯀꯨꯝꯕ ꯆꯥꯕꯀꯣ꯫ ꯑꯗꯨꯗꯤ ꯌꯥꯏ ꯑꯇꯩ ꯃꯇꯝꯗ ꯅꯪ ꯑ ꯑꯇꯩ ꯉꯥ ꯑꯃꯨꯛ ꯆꯥ ꯎꯝ ꯎꯝ ꯁꯟꯅ ꯍꯥꯃꯦꯡ ꯑꯃꯨꯛꯆꯥ ꯑꯗꯨꯃꯥꯏꯅꯀꯣ
ꯍꯥꯏꯐꯦꯠ ꯀꯩꯅꯣ ꯈꯔ ꯒꯦꯞ ꯊꯝꯅꯔꯒ ꯑꯗꯨꯅ ꯍꯥꯎꯕꯅꯤꯗ ꯍꯥꯏꯕꯗꯤ ꯁꯥꯗꯁꯨ ꯁꯥ ꯉꯥꯛꯇ ꯆꯥꯔꯁꯨ ꯍꯥꯎꯗ꯭ꯔꯗꯤ ꯑꯩꯒꯤꯗꯤ ꯑꯣꯏꯅꯗꯤꯀꯣ ꯃꯅꯥ ꯃꯁꯤꯡ ꯈꯔ ꯑꯦꯁ ꯇ꯭ꯔꯥ ꯑꫭꯏꯅ ꯁꯥꯏꯠ ꯁꯥꯏꯠ ꯗꯤꯁꯇ ꯍꯥꯞꯄꯒ
ꯑꯦ ꯑꯩꯁꯨ ꯃꯅꯥ ꯃꯁꯤꯡ ꯌꯥꯝ ꯆꯥꯏ ꯑꯩꯁꯦ ꯃꯅꯥ ꯃꯁꯤꯡꯁꯦ ꯑꯁ ꯑꯩꯅ ꯁꯥ ꯊꯣꯡꯕ ꯆꯥꯔꯁꯨ ꯉꯥ ꯊꯣꯡꯕ ꯆꯥꯔꯁꯨ ꯃꯅꯥ ꯃꯁꯤꯡ ꯑꯗꯨꯝ ꯌꯥꯎꯕꯅꯤ ꯂꯤꯇꯤꯁ ꯀꯨꯝꯕ ꯍꯪꯒꯥꯝꯒꯨꯝꯀꫭ ꯀꯣꯕꯤꯒꯨꯝꯕ ꯁꯨꯒꯨꯝꯕꯁꯦ ꯑꯗꯨꯝ ꯑꯩꯒꯤ ꯑꯗꯨꯝ ꯍꯤꯡꯅ ꯑꯗꯨꯝ ꯆꯥꯕ ꯑꯦꯟꯁꯥꯡ ꯃꯁꯥꯡꯅ ꯆꯥꯕꯁꯦ ꯑꯗꯨꯝ ꯈꯔ ꯌꯥꯎꯗꯕ
ꯑꯩꯁꯨ ꯑꯩꯁꯨꯅꯦ ꯍꯤꯡ ꯑꯗꯨꯝ ꯆꯥꯏꯑꯕꯀꯣ ꯔꯣ ꯑꯣꯏꯅ
ꯑꯥ
ꯑꯗꯥꯏ ꯊꫭꯡ ꯊꫭꯡꯗꯕ ꯊꯣꯡꯕꯗꯣ ꯄꯥꯝꯗꯦꯕ ꯍꯪꯒꯝꯒꯨꯝꯕ ꯐꯥꯎꯕ ꯔꯣ ꯑꫭꯏꯅ ꯆꯥꯏꯑꯦꯕ ꯆꯠꯅ ꯆꯥꯝꯃꯒ ꯁꯥꯗꯨꯗ ꯃꯌꯥꯏꯗꯨꯗ ꯃꯣꯏ ꯀꯨꯔ ꯃꯣꯏꯒꯤ ꯀꯣꯔꯤꯌꯟ ꯐꯨꯠ ꯒꯨꯏ ꯆꯥꯕꯒꯤ ꯏꯁꯇꯥꯥꯏꯜꯗꯀꯣ꯫
ꯑꯥ ꯍꯥꯏꯐꯦꯠ ꯍꯥꯞꯄꯒ ꯑꯗꯨꯝ ꯑꯁ ꯍꯥꯎꯕꯅꯤꯍ ꯑꯗꯨꯃꯥꯏꯅ ꯍꯧꯖꯤꯛꯁꯨ ꯑꯩ ꯃꯅꯥ ꯃꯁꯤꯡ ꯈꯔ ꯂꯧꯍꯜꯂꯨꯕꯅꯦ꯫
ꯑꯥ
ꯑꯗꯨꯒ ꯍꯧꯖꯤꯛ ꯁꯥ ꯊꯣꯡ ꯍꯩꯌꯦꯒ ꯆꯥ
ꯑꯣ ꯏꯟꯖꯥꯡꯗꯤ ꯃꯨꯜꯂꯕꯣ ꯀꯃꯥꯏꯟ ꯇꯧꯒꯦ
ꯏꯟꯖꯥꯡꯖꯤ ꯃꯌꯥꯏ ꯆꯜꯂꯛꯄꯒꯤ ꯇꯥꯏꯃꯤꯡꯗꯨꯅꯤ ꯈꯔ ꯕꯨꯛ ꯕꯨꯛ ꯁꯧꯔꯤ
ꯑꯣ ꯑꯁ ꯌꯥꯝ ꯍꯥꯎꯔꯣ ꯌꯥꯝ ꯍꯥꯎꯔꯝꯃꯅꯤꯅꯦ
ꯈꯔ ꯇꯧꯔꯦ ꯃꯅꯝꯁꯤ ꯃꯄꯥꯟꯗ ꯊꯣꯛꯈꯤꯗꯅ ꯇꯧꯔꯤꯁꯤꯅꯤꯅꯦꯍꯦ ꯃꯅꯝꯖꯤ ꯃꯄꯥꯟꯗ ꯆꯦꯟꯊꯣꯛꯈꯤꯗꯅ ꯇꯧꯔꯤꯖꯤ ꯃꯊꯥ ꯁꯥꯗꯅ
ꯅꯨꯡꯉꯥꯏꯗꯧꯔꯅꯤ ꯌꯥꯝ ꯍꯥꯎꯒꯗꯕ ꯃꯥꯜꯂꯤꯒꯤ
ꯍꯥꯎꯗꯤ ꯍꯥꯎꯅꯤ ꯏꯇꯥꯎꯖꯤ ꯈꯤꯇꯪ ꯅꯛꯑꯝꯃꯗꯤꯀꯣ ꯑꯩꯈꯣ ꯃꯃꯥꯅꯤ ꯈꯤꯇꯪ ꯂꯧꯈꯠꯃꯤꯟꯅ ꯌꯥꯕꯅꯦ ꯑꯗꯣ ꯅꯣꯡꯃ ꯅꯣꯡꯃ ꯇꯧꯔꯁꯤ ꯅꯣꯡꯃ ꯇꯞꯅ ꯏꯪꯅ ꯇꯧꯔꯁꯤ
ꯑꯗꯣ ꯑꯩꯒꯤ ꯃꯅꯤꯡꯒꯤ ꯃꯈꯣꯟꯖꯦ ꯀꯃꯥꯏꯟ ꯇꯧꯒꯦ ꯀꯩꯁꯨ ꯇꯧꯗꯕ ꯅꯠꯇ꯭ꯔꯣ
ꯃꯈꯣꯟ ꯀꯩꯝ ꯇꯥꯗꯦ ꯐꯖꯅ ꯁꯦꯡꯅ ꯇꯥꯏꯗ ꯌꯥꯏꯗ ꯑꯗꯨꯝ ꯏꯇꯥꯎ
ꯁꯤꯌꯣꯝꯗꯗꯤ ꯈꯔ ꯀꯩꯅꯣ ꯂꯥꯡꯕ ꯈꯣꯠꯄ ꯂꯩꯌꯦꯕꯀꯣ
ꯑꯥ ꯇꯥꯗꯦ
ꯇꯥꯗꯕ ꯅꯠꯇ꯭ꯔꯥ ꯇꯧꯗꯦ ꯇꯧꯗꯦꯗ ꯃꯔꯛ ꯃꯔꯛꯇꯥ ꯃꯈꯣꯟꯅ ꯑꯃꯔꯛ ꯑꯃꯔꯛ ꯀꯨꯝꯕꯗꯤ ꯇꯥꯏ ꯀꯣꯡ ꯀꯣꯡ ꯂꯥꯎꯕ ꯀꯩꯁꯨꯀꯩ ꯇꯧꯗꯦ ꯑꯗꯨ ꯅꯠꯇꯕꯗꯤ ꯈꯥꯕꯩ ꯈꯥꯕꯩꯒꯤ ꯃꯈꯣꯟ ꯈꯥꯕꯩꯒꯤ ꯃꯈꯣꯟꯒꯨꯝꯕ ꯇꯧ ꯑꯣꯏꯕ ꯃꯇꯥ ꯃꯥꯜꯂꯦ
ꯑꯥ ꯌꯦꯟꯒꯨꯝꯕ ꯀꯩꯒꯨꯝꯕ ꯍꯥꯏꯐꯦꯠꯀꯣ ꯑꯣꯠꯇꯥꯕꯗꯤ ꯌꯥꯗꯕꯅꯤꯅꯀꯣ
ꯍꯣꯏ ꯍꯣꯏ ꯑꯗꯨꯒꯤ ꯃꯈꯣꯟꯗꯤꯒꯨꯝꯕꯗꯤ ꯑꯃꯔꯛꯀꯨꯝꯕꯗꯤ ꯇꯥꯏꯌꯦ
ꯃꯍꯥꯎ ꯑꯃꯅ ꯑꯩꯗꯤ ꯃꯅꯝꯁꯨ ꯌꯧꯒ꯭ꯔꯥꯕꯅ
ꯑꯣ ꯃꯅꯝ ꯐꯥꯎꯗꯤ ꯌꯥꯎꯗ꯭ꯔꯦꯗ ꯃꯅꯥ ꯃꯅꯝꯗꯣ ꯂꯥꯛꯍꯟꯕ ꯌꯥꯔꯗꯤ ꯈꯔ ꯂꯥꯛꯍꯜꯂꯨꯅꯦ
ꯃꯅꯝ ꯌꯥꯎꯗꯦ ꯃꯅꯝ ꯌꯧꯔꯛꯇꯦ ꯐꯩ ꯐꯩ ꯃꯅꯝ ꯌꯧꯔꯗꯤ ꯑꯃꯨꯛ ꯏꯇꯥꯎ ꯆꯥꯅꯤꯡꯗꯅꯀꯣ ꯑꯃꯨꯛ ꯅꯨꯡꯉꯥꯏꯇꯦꯕ
ꯑꯗꯨꯅꯦ ꯍꯣꯏ
ꯅꯣꯡꯃ ꯐꯖꯅ ꯏꯟꯁꯥꯡ ꯈꯤꯇꯪ ꯍꯥꯎꯅ ꯇꯧꯔꯒꯀꯣ ꯐꯖꯅ ꯇꯧꯁꯦ ꯑꯗꯨꯕꯨꯗꯤ ꯑꯩ ꯀꯔꯤꯝꯇꯥ ꯈꯜꯂꯨꯅꯨ ꯁꯦ ꯏꯇꯥꯎ ꯅꯣꯡꯃ ꯐꯖꯅ ꯍꯥꯎꯅ ꯊꯣꯡꯗꯣꯛꯑꯥ ꯂꯣꯏꯔꯦ ꯏꯇꯥꯎꯁꯦ ꯏꯆꯤꯟ ꯏꯅꯥꯎ ꯀꯌꯥꯅꯣ ꯏꯇꯥꯎꯈꯣꯏꯁꯦ
ꯑꯈꯣꯏ ꯃꯤ ꯌꯥꯝꯗꯦꯗ
ꯏꯇꯥꯎꯖꯤꯅ ꯑꯍꯟꯗꯤ ꯃꯥꯜꯂꯤꯗ
ꯑꯩꯔꯣ
ꯑꯥ
ꯑꯍꯟ ꯑꯍꯣꯏ ꯑꯍꯟ ꯅꯨꯄꯥꯗꯗꯤ ꯑꯍꯟ ꯑꯣꯏꯔꯦ ꯑꯗꯨ ꯍꯥꯏꯕ ꯇꯥꯔꯦꯅꯦ ꯋꯥꯔꯜ ꯀꯞꯀꯨꯝꯕꯗꯤ ꯌꯦꯡꯕ꯭ꯔꯣ
ꯑꯩꯁꯦ ꯋꯥꯔꯜ ꯀꯞꯁꯦ ꯈꯔ ꯍꯥꯏꯐꯦꯠ ꯍꯥꯏꯐꯦꯠ ꯌꯦꯡ ꯀꯧꯅꯣ ꯀꯛꯏꯖꯦ